ꯍꯜꯂꯣ ꯍꯜꯂꯣ
ꯎ ꯇꯥꯏ
ꯑꯣ ꯅꯪꯒꯤ ꯌꯥꯝ ꯇꯄꯅꯦ ꯀꯗꯣ ꯉꯝꯗꯕ꯭ꯔꯣ ꯍꯧꯖꯤꯛꯈꯛ ꯆꯥꯛ ꯆꯥ ꯇꯧꯔꯒ ꯂꯩ
ꯎꯝ ꯐꯩꯌꯦ ꯐꯩꯌꯦ ꯀꯩꯖꯥꯠꯅꯣ
ꯉꯆꯁꯦ ꯇꯤꯟ ꯐꯤꯤꯁꯦ ꯉꯔꯥꯡꯗ ꯑꯁ ꯑꯩꯒꯤ ꯅꯠꯇꯦ ꯃꯗꯨꯅ ꯂꯩꯕꯤꯕꯅꯦ
ꯃꯥꯗꯤ ꯄꯩꯁꯥ ꯌꯥꯝ ꯄꯥꯏꯔꯖꯥꯠꯅꯦ
ꯑꯍꯥꯎ ꯋꯥ ꯆꯥꯗꯕ ꯀꯣꯏꯔꯦ ꯍꯥꯏꯅ ꯆꯥꯕꯅꯤꯗ ꯄꯩꯁꯥꯕꯥꯥꯏꯕꯒꯤꯅꯥꯠꯇꯦ ꯊꯕꯛ ꯐꯝꯗ꯭ꯔꯣ
ꯎꯝ ꯑꯧ ꯃꯥꯅꯦ
ꯎꯝ ꯑꯩ ꯆꯥꯅꯤꯡꯗꯕꯅ ꯆꯠꯅꯤꯡꯗꯕꯅ ꯁꯇꯔꯗꯦ ꯌꯧꯔꯗꯤ ꯐꯗꯧꯅꯦ
ꯉꯁꯤ ꯐ꯭ꯔꯥꯏꯗꯦ ꯀ ꯑꯁ ꯅꯨꯃꯤꯁꯦ ꯊꯨꯦ ꯍꯦ ꯀꯩꯅꯣ ꯀ ꯎꯝ ꯊꯨꯅ ꯆꯠꯂꯦ ꯑꯁꯨ ꯏꯟꯇꯔꯚꯤꯁꯌ ꯑꯃꯥꯏ ꯂ ꯀꯣ ꯆꯠꯁꯤꯔꯥ- ꯆꯥꯔꯣꯏꯁꯤꯔꯥ ꯈꯟꯕꯗ ꯂꯩꯕꯅꯦ ꯍꯧꯖꯤꯛꯁꯦ꯫
ꯆꯂꯣ ꯍꯦ! ꯀꯩꯒꯤꯅꯣ?
ꯂꯥꯞꯄꯦꯕ ꯑꯗꯣ ꯑꯁꯤ ꯀꯣꯅꯨꯡ ꯃꯃꯥꯡ ꯑꯁꯤ ꯆꯦꯀꯣꯜ ꯑꯗꯨꯋꯥꯏꯗꯅꯦꯕ꯫
ꯆꯦꯀꯣꯟ ꯑꯗꯨ ꯊꯕꯛ ꯃꯐꯝꯗꯨꯁꯨ ꯆꯤꯀꯣꯟꯒꯤ ꯇꯥ ꯑꯗꯨꯗ ꯇꯥꯗꯣꯏꯔꯣ?
ꯎꯝ ꯑꯗꯨ ꯋꯥꯏꯗ ꯒꯣ ꯑꯩꯅ ꯈꯟꯕꯁꯦ ꯑꯁꯤ ꯅꯝꯗꯤꯂꯣꯡ ꯑꯁꯤꯗꯒ ꯆꯦꯛꯀꯣꯟꯁꯦ ꯐꯥꯎꯅꯕ꯭ꯔꯥ ꯍꯥꯏꯅ ꯈꯟꯕ ꯍꯥꯏꯕ ꯂꯝꯕꯤ ꯑꯃ ꯏꯁꯇ꯭ꯔꯦꯠ ꯆꯠꯄ ꯂꯩꯅ ꯁꯔꯣꯛ ꯑꯗꯨꯗ ꯈꯪꯕꯔꯥꯅꯥ?
ꯎꯝ꯫
ꯆꯠꯄ ꯌꯥꯕ꯭ꯔꯥ ꯍꯥꯏꯅ ꯈꯟꯕ
ꯎꯝ꯫
ꯈꯪꯕ꯭ꯔꯥ?
ꯅꯝ ꯗꯨꯂꯣꯡꯗꯒꯤ ꯆꯦꯛꯀꯣꯟ
ꯑꯥ꯫ ꯃꯂ ꯄ ꯑ ꯁꯦꯀꯦꯟ ꯍꯦꯟ ꯌꯣꯟꯐꯝ ꯂꯩꯅ ꯁ꯭ꯋꯥꯏꯗ ꯈꯨꯃꯟ ꯂꯝꯄꯥꯛꯀꯤ ꯒ꯭ꯔꯥꯎꯟ ꯂꯩꯅ ꯑꯗꯨ ꯃꯌꯥꯏꯗ ꯁꯔꯣꯛ ꯑꯃ ꯂꯥꯟꯈꯤꯕꯗꯨ ꯂꯩꯕꯗꯣ
ꯎꯝ꯫
ꯑꯗꯨꯗ ꯆꯠꯄ ꯌꯥꯔꯗꯤꯦ ꯍꯥꯏꯕꯗꯤ ꯊꯕꯛꯇꯣ ꯑꯩ ꯏꯁꯣꯔꯗꯤ ꯇꯧꯗꯣꯏꯕꯗ ꯐꯪꯉꯗꯤ ꯑꯗꯨꯃꯥꯏꯅ ꯆꯠꯄ ꯌꯥꯔꯦ ꯍꯥꯏꯔꯗꯤ ꯅꯨꯄꯤ ꯃꯣꯏꯗ ꯂꯩꯁꯤꯔꯥ ꯍꯥꯏꯅ ꯈꯟꯕꯀꯣ ꯊꯕꯛꯀꯤ ꯃꯇꯥꯡꯗ
ꯑꯗꯨꯏ ꯍꯪꯉꯨꯗꯅ ꯫ ꯆꯠꯇꯤ ꯆꯜꯂꯣꯗꯅ ꯏꯟꯇꯔꯚꯤꯌꯨꯗꯨꯗꯤ ꯫ ꯌꯥꯎ
ꯑꯁ ꯑꯗꯨꯅꯦ ꯏꯊꯟꯇ ꯇ ꯑꯁ ꯑꯣꯇꯣ ꯕꯣꯔꯥꯒꯤ ꯈꯜꯂꯗꯤꯀꯣ ꯌꯥꯝ- ꯌꯥꯝ ꯆꯠꯄꯀꯣ ꯑꯁ ꯄꯩꯁꯥ ꯂꯩꯗꯕ ꯀꯥꯟꯁꯤꯗ
ꯑꯃ ꯄꯨꯔꯣ ꯆꯠꯂꯣꯗꯅ ꯅꯣꯏꯅꯤꯒꯤ꯫
ꯑ ꯄꯩꯁꯥ ꯌꯥꯝ ꯆꯠꯂꯦ ꯑꯗꯨꯁꯨ ꯅꯍꯥꯟ ꯆꯠꯄꯗ ꯄꯩꯁꯥ ꯌꯥꯝ ꯑꯣꯇꯣ ꯕꯔꯥꯗꯒꯤ ꯌꯥꯝ ꯆꯠꯈꯤꯕꯗ ꯫ ꯑꯗꯨꯒꯤ ꯑꯣꯏꯁꯨ ꯑꯣꯏꯊꯣꯛꯇꯕ ꯊꯕꯛꯅꯤꯗꯨ
ꯎꯝ꯫
ꯅꯣꯏ ꯗꯗꯥ ꯌꯨꯝꯗꯒꯤ ꯑꯃꯨꯛ ꯂꯥꯛꯇꯕ꯭ꯔꯣ ꯏꯝꯐꯥꯜꯁꯦ?
ꯗ ꯍꯟꯗꯛ ꯂꯥꯛ ꯇꯦ ꯈꯪꯖꯦ
ꯑꯗꯣ ꯌꯨꯝ ꯆꯠꯅꯤꯡꯉꯥꯏ ꯃꯤꯒꯨꯝꯕ ꯀꯅꯥꯒꯨꯝꯕ ꯂꯩꯌꯦ ꯅꯪ ꯈꯪꯕ꯭ꯔꯥ ꯌꯥꯎꯕ꯭ꯔꯥ?
ꯑ ꯉꯁꯤ ꯆꯠꯈꯤꯕꯗꯨꯗꯤ
ꯀꯅꯥ?
ꯒꯔꯤ ꯃꯄꯥ
ꯆꯠꯈ꯭ꯔꯦ ꯍ ꯑꯗꯨꯗꯤ ꯌꯥꯝꯅ ꯉꯟꯅ ꯆꯠꯈ꯭ꯔꯦ ꯑꯗꯨꯒꯤ
ꯑꯗꯨꯅꯦ ꯅꯪ ꯅꯣꯏ ꯍꯥꯏꯗꯤ ꯂꯩꯔꯒ ꯊꯝꯃꯑꯗꯤ ꯅꯪ
ꯎꯝ ꯑꯗꯨ ꯉꯔꯥꯒ ꯃꯣꯕꯂ ꯗꯤ ꯑꯣꯏ ꯍꯥꯏ ꯑꯗꯨꯒꯤ
ꯑꯗꯨꯅꯤꯅ ꯍꯥꯟꯅ ꯊꯝꯃꯗꯤ
ꯑꯩꯁꯦ ꯒ꯭ꯌꯥꯟ ꯇꯥꯗ꯭ꯔꯦ ꯍꯧꯖꯤꯛ ꯑꯩꯁꯦ ꯀꯃꯥꯏꯅ ꯇꯧꯁꯤꯔꯥ ꯏꯅꯥꯎꯅꯄꯤ ꯈꯣꯟꯗ ꯂꯩꯕ ꯅꯨꯄꯤꯁꯦ ꯎ ꯑꯗꯨꯗ ꯂꯧꯍꯟꯔꯒ ꯄꯩꯁꯥ ꯈꯔ ꯀꯟꯇ꯭ꯔꯤꯕ꯭ꯌꯨꯠ ꯇꯧꯔꯒ ꯂꯧꯍꯟꯁꯤꯔꯥ ꯍꯥꯏꯅ ꯈꯟꯕꯀꯣ ꯑꯁꯀ ꯇꯔꯦ ꯀꯄꯧ ꯁꯨꯔꯤꯗꯤ ꯑꯣꯏꯗꯣꯏꯗ ꯑꯁꯤꯒꯨꯝꯕ ꯄꯣꯠꯆꯩ ꯂꯩꯕꯁꯤꯁꯨ ꯑꯗꯨꯝ ꯀꯩꯦ ꯍꯔꯥꯎꯅꯤꯉꯥꯏꯅꯤ ꯑꯗꯨ ꯍꯔꯥꯎꯅꯤꯉꯥꯏꯅꯤ ꯄꯨꯠꯇꯅꯩꯅ
ꯑꯗꯨ ꯌ ꯉꯁꯤ ꯁꯟꯗꯦꯗ ꯅꯠꯇ꯭ꯔꯣ
ꯌꯥꯅꯤ ꯍ
ꯃꯇꯝ ꯂꯩꯇ꯭ꯔꯦꯅ
ꯑꯣ ꯌꯨꯝ ꯍꯥꯏꯕꯗꯤ ꯈꯨꯟꯗꯒꯤ ꯒꯥꯔꯤ ꯂꯥꯛꯄ ꯂꯩꯒꯗ꯭ꯔꯥ ꯍꯥꯏꯅ ꯈꯟꯕꯀꯣ ꯎꯝ ꯑꯗꯨ ꯑꯁ ꯒ꯭ꯌꯥꯟ ꯇꯥꯗ꯭ꯔꯦꯁꯨ ꯈꯪꯗ꯭ꯔꯦ
ꯅꯠꯇ꯭ꯔꯒ ꯂꯧꯕ ꯉꯝꯗ꯭ꯔꯗꯤ ꯑꯗꯨꯝ ꯄꯩꯁꯥꯒꯨꯝꯕ ꯊꯥꯈ꯭ꯔꯣꯗꯅ ꯑꯆꯥꯄꯣꯠ ꯍꯥꯏꯗꯤ ꯌꯦꯟꯁꯥꯡ ꯀꯩꯀꯥ ꯂꯧꯖꯥꯔꯅꯤ
ꯎꯝ ꯈꯪꯗꯦ ꯌꯦ ꯇꯗ ꯀꯃꯥꯏꯅ ꯇꯧꯁꯨ ꯑꯗꯨꯕꯨ ꯄꯣꯠꯆꯩ ꯑꯣꯏꯅ ꯂꯩꯕꯤꯕꯗꯤ ꯐꯕ ꯍ ꯍꯥꯏꯦꯕꯤ ꯀꯅ ꯆꯂꯦ ꯅꯅꯥꯗꯖ ꯍꯣꯏ ꯆꯥ ꯍꯥꯎꯕꯨꯗꯤ ꯆꯥꯒ ꯆ ꯀꯅꯤꯕ ꯑꯩꯈꯣꯏ ꯑꯗꯨꯗꯤ ꯑꯗꯨꯗꯤ ꯁꯣ ꯠꯇꯦ ꯋꯥ
ꯁꯣꯏꯗ꯭ꯔꯦ ꯍꯥꯏꯗꯤ ꯃꯣꯏꯗꯤ ꯆꯔꯆꯀꯤ ꯇꯧꯕꯅꯤꯅꯅꯦ
ꯑꯥ
ꯑꯗꯨꯝ ꯅꯨꯡꯇꯤꯠ ꯀꯥꯏꯗꯅ ꯑꯩꯁꯨ ꯅꯨꯡꯉꯥꯏꯇꯕꯒꯤ ꯐꯤꯔꯣꯜꯗꯨ ꯂꯧꯔꯁꯤꯅ ꯂꯧꯕꯅꯦꯕ
ꯑꯗꯨꯅꯦ ꯑꯩꯁꯨ ꯈꯟꯕꯅꯦꯕ ꯁꯤ ꯖꯨꯗꯤꯑꯣꯗ ꯆꯠꯂꯒ ꯐꯨꯔꯤꯠꯒꯨꯝꯕꯁꯨ ꯑꯣꯏꯔꯁꯨ ꯀꯣ ꯂꯧꯁꯤꯔ ꯍꯥꯏ ꯈꯟꯕꯅꯦ ꯑꯗꯣ ꯃꯤ ꯆꯠꯄ ꯃꯤ ꯂꯩꯇ꯭ꯔꯗꯤ ꯀꯃꯥꯏꯅ ꯇꯧꯁꯤꯔꯑꯣꯅ ꯈ ꯑꯗꯣ ꯑꯁꯥꯎ ꯑꯄꯥꯎꯗꯣ ꯂꯥꯛꯑꯦꯕ ꯑꯄꯥꯎꯗꯣ ꯃꯥꯁꯨ ꯅꯦꯛꯁ ꯋꯤꯛꯁꯦ ꯆꯠꯀꯅꯤꯗꯤ ꯍꯥꯏꯕ ꯑꯗꯨ ꯈꯪꯗꯕꯀꯣ ꯁꯤꯌꯣꯔ ꯀꯟꯐꯥꯔꯝ ꯇꯥꯗꯕ ꯑꯗꯨꯒꯤ ꯀꯃꯥꯏ ꯇꯧꯁꯤꯔ ꯑꯄꯥꯥꯎꯗ ꯊꯁꯤꯔꯥ ꯍꯥꯏꯅ
ꯑꯗꯣ ꯅꯣꯏ ꯍꯪꯕ ꯌꯥꯗ꯭ꯔꯣ ꯍꯥꯏꯗꯤ ꯀꯩꯅꯣ ꯃꯄꯥ ꯂꯥꯛꯄ ꯀꯥꯟꯗ ꯑꯃꯨꯛ
ꯉꯔꯥꯡꯅ ꯍꯪꯕꯅꯤꯕ ꯑꯗꯣ ꯉꯁꯤ ꯃꯣꯔꯦ ꯌꯥꯝꯅ ꯀꯩ ꯍꯥꯏ ꯉꯟꯅ ꯆꯠꯈꯤꯕꯒꯤ ꯗꯣ ꯎꯗ꯭ꯔꯦꯕ ꯑꯗꯨꯒꯤ ꯂꯧꯁꯨ ꯂꯧꯕꯤꯕꯅꯦ ꯑꯗꯣ ꯃꯥꯁꯦ ꯑꯃꯨꯛꯀ ꯂꯥꯛꯀꯅꯤꯗꯤ ꯍꯥꯏꯌꯦ ꯑꯗꯨꯕꯨ ꯑꯁꯤꯗꯤ ꯂꯥꯛꯑꯔꯣꯏ ꯍꯥꯏꯕ ꯏꯝꯐꯥꯜꯗꯗꯤ ꯑꯃꯨꯛ ꯂꯥꯛꯀꯅꯤ ꯉꯁꯤ ꯀꯩꯊꯥꯍꯟꯕꯤꯗꯔꯥ ꯇꯨꯝꯝꯅꯤꯗꯤ ꯍꯥꯏꯕ ꯃꯥꯜꯂꯦ ꯈꯪꯗꯦ
ꯑꯣ ꯑꯗꯨꯗꯤ ꯅꯪ ꯉꯁꯤ ꯉꯟꯅ ꯂꯧꯔꯒ ꯃꯣꯏ ꯀꯩꯊꯟ ꯃꯕꯤꯗ ꯌꯧꯗ꯭ꯔꯀꯥꯟꯗ ꯄꯤꯁꯤꯜꯂꯣꯗꯅ ꯐꯣꯟ ꯇꯧꯔꯒ ꯕꯖꯥꯔ ꯂꯩꯀꯥꯟꯗꯅ ꯄꯤꯁꯤꯜꯂꯣ
ꯑꯁ ꯕꯖꯥꯔꯁꯦ ꯏꯊꯟꯗ ꯆꯥꯅꯤꯡꯉꯥꯏꯁꯨ ꯇꯥꯟꯕ ꯑꯣꯇꯣ ꯕꯔꯥꯁꯨ ꯌꯥꯎꯗꯕ ꯄꯩꯁꯥ ꯋꯥꯠꯄꯅ ꯄꯩꯁꯥ ꯋꯥꯄ ꯊꯕꯛꯁꯨ ꯊꯨ ꯅꯗꯤ ꯇꯧꯅꯤꯡꯈ꯭ꯔꯦ ꯑꯩꯗꯤ
ꯎꯝ
ꯐꯪꯅꯤꯡꯉꯥꯏꯗꯤ ꯌꯦꯡꯅꯉꯥꯏꯅꯤꯕ ꯔꯤꯖꯨꯃꯦꯗꯤ ꯑꯗꯨꯝ ꯊꯥꯖꯤꯟꯕꯅꯦ ꯌꯥꯝꯈ꯭ꯔꯕꯖꯥꯠꯅꯦ ꯑꯩꯅ ꯊꯥꯈꯤꯕꯗꯣ
ꯑꯣꯉꯗꯤ ꯑꯗꯨꯝ ꯊꯥꯗꯕ꯭ꯔꯥ ꯑꯗꯨꯝ ꯊꯤꯗꯕ꯭ꯔꯕ꯭ꯔꯥ
ꯅꯪ ꯈꯪꯕꯗꯨꯅꯤ
ꯁꯨꯃꯥꯏꯅ ꯂꯩꯔꯗꯤ ꯀꯃꯥꯏꯅ ꯊꯕꯛ ꯐꯪꯗꯣꯏꯅꯣꯗ
ꯅꯨꯡꯉꯥꯏ ꯍꯥꯏꯔꯤ ꯅꯨꯡꯉꯥꯏ ꯍꯥꯏ ꯃꯥꯗꯤ ꯇꯦꯟꯁꯟ ꯐ꯭ꯔꯤꯅꯤ
ꯑꯩꯈꯣꯏꯗꯤ ꯂꯩꯕ ꯉꯝꯃꯔꯣꯏ
ꯑꯗꯨꯅ ꯑꯩꯁꯦ ꯃꯊꯥ ꯁꯥꯕꯅ ꯂꯣꯏꯔꯦ ꯋꯥꯈꯜꯁꯦ ꯃꯊꯥ ꯁꯥꯕꯅ ꯀꯣꯛꯁꯦ ꯑꯁ ꯀꯋꯥꯛꯆꯥꯛ ꯆꯥꯛ ꯇꯧꯔꯦ ꯑꯩꯁꯦ ꯊꯕꯛ ꯊꯤꯕꯅ
ꯊꯕꯛ ꯅꯍꯥꯟ ꯊꯤꯕ ꯂꯥꯛꯄ ꯀꯥꯟꯗ ꯍꯞꯇꯥ ꯑꯃꯒꯨꯝꯕ ꯂꯩꯕ ꯀꯥꯟꯗꯅꯦ ꯑꯁ ꯇꯧꯔꯛꯄꯁꯤ ꯇꯧꯔꯛꯄꯁꯤ ꯑꯩꯗꯤ
ꯑꯩꯁꯦ ꯍꯞꯇꯥ ꯅꯤꯗꯤ ꯍꯦꯂꯦꯕꯏ ꯐ꯭ꯔꯤꯗ ꯂꯩꯕꯁꯦ ꯅꯍꯥꯟ ꯗꯦꯠ ꯁꯤꯛꯁꯇꯒꯤ ꯑꯩ ꯇꯣꯛꯈ꯭ꯔꯕꯅꯦꯕ ꯑꯗꯣ ꯞꯇꯥ ꯑꯅꯤꯗꯤ ꯐꯥꯒꯗꯧꯔꯦ ꯑꯗꯣ ꯑꯁ ꯐꯥꯔꯦ ꯍꯥꯏꯁꯤꯔꯥ ꯗꯦꯠ ꯁꯤꯛꯁꯇꯗꯒꯤ ꯀꯥꯎꯟ ꯇꯧꯔꯗꯤ
ꯎꯝ
ꯃꯁꯗ ꯌꯦ ꯅꯥꯏꯇꯤꯟ꯭ꯔꯥ
ꯅꯥꯏꯟꯇꯤꯟ
ꯅꯤꯡꯇꯤꯅꯤꯀꯣ ꯉ ꯁꯤꯁꯦ
ꯎꯝ
ꯑꯗꯨ ꯑꯗꯨꯗꯤ ꯇꯞꯇꯥ ꯑꯅꯤꯗꯤ ꯍꯦꯜꯂꯦꯕ ꯑꯗꯨ ꯑꯁ ꯃꯊꯥ ꯁꯥꯕꯗ ꯑꯣꯏꯗꯤ ꯊꯕꯥꯛ ꯇꯕꯤ ꯇꯥꯡꯈꯜꯂꯒ ꯏꯟꯇꯔꯚꯤꯌꯨ ꯆꯠꯄꯁꯨ ꯆꯠꯂꯦꯀꯣ ꯑꯩ ꯆꯠꯇꯕꯗꯤ ꯅꯠꯇꯦ
ꯊꯕꯛ ꯂꯩꯕ ꯀꯥꯟꯁꯤꯗ ꯃꯐꯝ ꯂꯥꯞ ꯒꯨꯝꯕ ꯍ
ꯑꯗꯨꯅꯦ ꯃꯐꯝꯁꯦ ꯑꯗꯨꯝ ꯐꯔꯛ ꯇꯥꯕ ꯀꯣ ꯑꯗꯨꯒꯤꯅꯦ ꯅꯛꯑꯗꯤ ꯎꯝ ꯅꯍꯥꯟ ꯑꯁꯤ ꯗꯦꯟꯇꯧꯒꯤ ꯅꯣꯏ ꯔꯤꯝꯁ ꯔꯣꯗꯇ ꯇꯧ ꯑꯃ ꯏꯟꯇꯔꯚꯤꯌꯨ ꯆꯠꯄꯗꯨꯗꯤ ꯂꯩꯕꯨꯗꯤ ꯅꯨꯡꯉꯥꯏꯕꯅꯤꯕ ꯗꯨꯀꯥꯟꯗ ꯄꯤꯛꯂꯒ ꯃꯅꯨꯡꯗꯅꯦꯕ ꯑ ꯍꯥꯏꯕꯗꯤ ꯀꯁꯇꯃꯔꯁꯨ ꯌꯥꯝ ꯂꯥꯛꯇꯦ ꯍꯥꯏ ꯗꯣꯛꯇꯔꯁꯤꯡꯒ ꯏꯁꯇꯨꯗꯦꯟꯁꯤꯡ ꯈꯛꯇꯅꯤ ꯂꯑꯦ ꯂꯥꯛꯑꯦ ꯍꯥꯏ ꯑꯗꯨꯗ ꯂꯩꯕꯨꯗꯤ ꯅꯨꯡꯉꯥꯏꯒꯅꯤꯕ ꯋꯥꯔꯀꯤꯡ ꯑꯋꯥꯔꯁꯨ ꯌꯥꯝꯅ ꯀꯩ ꯍꯥꯏꯗꯣꯏꯔꯥ ꯊꯦꯡꯡ ꯗꯦꯕ ꯑꯗꯨ ꯑꯣꯏꯔꯁꯨ ꯇꯂꯣꯞ ꯇꯣ ꯁꯤꯛꯁ ꯊꯥꯎꯖꯟꯗꯒꯤ ꯍꯧꯧꯅꯤ ꯍꯥꯏꯕꯒꯤ ꯑꯩꯗꯣ ꯇꯥꯟꯅꯤꯡꯈ꯭ꯔꯕ ꯑꯗꯨꯒꯤ
ꯁꯤꯛꯁ ꯊꯥꯎꯖꯟ ꯑꯣꯏꯔꯁꯨ ꯑꯗꯨꯝ
ꯑꯣ ꯃꯣꯏꯗꯤ ꯂꯣꯡ ꯇꯥꯔꯝ ꯀꯃꯤꯠꯃꯦꯟ ꯄꯥꯝꯃꯦ ꯍꯥꯏꯕꯀꯣ ꯑꯗꯨꯒꯤꯅꯦ ꯅ ꯇꯥꯝꯃꯔꯦ ꯑꯗꯨꯒꯤ ꯑꯩꯅ ꯍꯗꯥꯛꯇ ꯇꯧꯔꯗꯤ ꯅꯨꯡꯉꯥꯏꯕ ꯑꯃ ꯃꯣꯏꯗꯣ ꯑꯃꯨꯛ ꯃꯤ ꯑꯃꯨꯛ ꯊꯤꯒꯅꯤ ꯑꯃꯛꯒ ꯇ꯭ꯔꯦꯅꯤꯡ ꯄꯤꯅꯤ ꯑꯗꯨꯗꯣ ꯑꯗꯨꯃꯥꯏꯅ ꯇꯧꯅꯤꯉꯥꯏꯗꯣ ꯈꯟꯕꯤꯔꯒ ꯑꯩꯗ ꯄꯟꯕ
ꯎꯝ ꯑꯗꯨ ꯃꯇꯦꯡ ꯄꯥꯡꯕ ꯑꯣꯏꯔꯕꯅꯤꯅ
ꯃꯇꯦꯡ ꯄꯥꯡ ꯈꯪ ꯑ ꯍꯣꯏ ꯏꯁꯇꯣꯔ ꯀꯤꯞꯄꯔꯒꯨꯝꯕ ꯍꯥꯏꯕꯗꯤ ꯏꯁꯇꯣꯔꯗ ꯗꯨꯀꯥꯟꯗ ꯐꯥꯝꯔꯒ ꯃꯤ ꯀꯁꯇꯃꯔ ꯂꯥꯛꯄꯁꯤꯡꯕꯨ ꯗꯣꯛꯇꯔꯒ ꯏꯁꯇꯨꯗꯦꯟ ꯈꯛꯇꯅꯤꯅꯦ ꯍꯥꯏꯅꯦ ꯑꯗꯨꯝ ꯄꯣꯠ ꯆꯩꯗꯣ ꯄꯤꯊꯣꯛꯅꯤꯡꯉꯥꯏ ꯃꯣꯏꯅ ꯍꯪꯕ ꯄꯣꯠꯆ ꯆꯩꯗꯣ
ꯎꯝ
ꯂꯩꯕꯗꯤ ꯅꯨꯡꯉꯥꯏꯒꯅꯤ ꯑꯗꯨ ꯗꯨꯀꯥꯟꯗꯨꯁꯨ ꯈꯔ ꯁꯚꯦꯟ ꯊꯥꯎꯖꯟꯒꯨꯝꯕ ꯌꯥꯎꯔꯗꯤ ꯑꯩꯗꯣ ꯈꯜꯂꯒ ꯂꯩꯕ ꯌꯥꯎꯈꯤ ꯍꯥꯏꯅꯤꯗꯤꯦ ꯑ ꯁꯤꯛꯁ ꯊꯥꯎꯖꯟ ꯍꯥꯏꯕꯒꯤꯀ ꯐꯕ
ꯑꯁ ꯃꯣꯏꯁꯤ ꯑꯗꯨ ꯀꯨꯏꯅꯗꯤ ꯍꯥꯞꯇꯦ ꯑꯗꯨꯗꯤ ꯆꯍꯤ ꯑꯅꯤ ꯇꯧꯔꯁꯨ ꯁꯕꯦꯟ ꯊꯥꯎꯖꯟꯈꯛ ꯃꯇꯝꯇꯥꯡꯒꯤ ꯑꯃꯨꯛ
ꯎꯝ
ꯁꯤꯛꯁ ꯊꯥꯎꯖꯟ ꯐꯥꯏꯚ ꯍꯟꯗ꯭ꯔꯦꯠ
ꯍꯥꯄꯤ ꯑꯣꯍꯥꯒꯗ ꯑꯗ ꯑꯗꯨ ꯌꯥꯗꯕꯀꯣ ꯈꯔ ꯑꯗꯨꯝ ꯁꯦꯂꯔꯤꯗ ꯍꯥꯞꯄ ꯌꯥꯒꯗ꯭ꯔꯥ ꯍꯥꯏꯅꯒ ꯃꯣꯏꯗ ꯁ꯭ꯇꯥꯔꯇꯤꯡꯗꯤ ꯑꯗꯨꯝ ꯁꯤꯛꯁ ꯊꯥꯎꯖꯟꯅꯤ ꯍꯥꯏꯕꯒꯤ ꯇ ꯍ ꯏꯟꯁꯦꯟꯇꯤꯞ ꯀꯨꯝꯕꯁꯨ ꯌꯥꯎꯗꯦꯕ ꯃꯣꯏꯗꯣ
ꯂꯩꯅꯤꯗ
ꯂꯩꯗꯤ ꯂꯩꯒꯅꯤ ꯍꯣꯏ ꯑꯗꯣ ꯈꯔ ꯍꯥꯏꯕꯗꯤ ꯀꯣꯏꯕꯒꯤꯒꯨꯝ ꯎꯝ ꯎꯝ ꯍꯥꯏꯗꯤ ꯅꯦꯛꯁ ꯃꯟꯁꯦ ꯑꯃꯨꯛꯀ ꯃꯔꯣꯛꯒꯨꯝꯕ ꯊꯤ ꯑꯗꯨꯅꯣ ꯃꯣꯏ ꯄꯩꯁꯥ ꯁꯋꯥꯗꯅ ꯄꯨ ꯄꯨꯋꯥꯣꯏꯅꯤ ꯄꯥꯏꯦ ꯑꯗꯣ ꯈꯜꯂꯒ ꯇꯟꯕ
ꯑꯗ ꯅꯪꯒꯤꯗꯤꯣ ꯍꯧꯖꯤꯛꯐꯥꯎ ꯄꯤꯗ꯭ꯔꯤꯕꯣ
ꯀ ꯇꯔꯥ ꯊꯥ ꯑꯃꯒꯤ ꯄꯤꯔꯦ ꯑꯦꯄ꯭ꯔꯤꯜꯒꯤꯗꯤ ꯀꯛꯈ꯭ꯔꯦ
ꯑꯗꯨꯗꯤ ꯂꯩꯔꯕꯔꯕꯅꯤꯅ
ꯑꯁ ꯑꯗꯨ ꯃꯔꯨꯞꯄꯤ ꯈꯛꯇꯅꯦ ꯑꯩ ꯊꯝꯂꯒ ꯂꯩꯕꯗꯣ ꯊꯥꯝꯃꯒꯦ ꯑꯣꯏꯕꯒꯤ
ꯑꯃ ꯊꯥ ꯑꯃꯒꯤꯗꯤ ꯁꯨꯛ ꯄꯤꯗ꯭ꯔꯦ
ꯎꯝ ꯀꯩ ꯍꯥꯏꯗꯣꯏꯔꯥ ꯁꯨꯇꯤ ꯌꯥꯝꯍꯟꯕꯒꯤꯀꯣ
ꯎꯝ
ꯁꯥꯔꯁꯨ ꯄꯤꯅꯤꯡꯂꯤꯕꯒꯨꯝ ꯇꯧꯔꯒ ꯂꯩꯔꯦꯕ ꯑꯗꯨꯒꯤ ꯑꯁ ꯑꯩꯈꯣꯏꯅꯁꯨ ꯍꯥꯏꯗꯤꯔ ꯐꯔꯦ ꯊꯥ ꯑꯃꯒꯤ ꯑꯣꯏꯅ ꯄꯤꯔꯣ ꯑꯩꯈꯣꯏ ꯍꯪꯉꯔꯣꯏ ꯑꯃꯨꯛ ꯍꯥꯏꯕꯤꯕꯒꯤ
ꯎꯝ ꯅꯨꯡꯉꯥꯏꯔꯦ ꯍꯔꯥꯎꯔꯝ
ꯍꯔꯥꯎ ꯔꯃꯣꯅꯤ ꯁꯣꯏ ꯂ ꯑꯗꯨ ꯑꯁꯤ ꯃꯔꯣꯛꯀꯤꯒ ꯌꯌꯨꯝ ꯕꯔꯥꯒꯤ ꯊꯝꯃꯒ ꯂꯩꯥꯛꯕꯅꯦꯕ ꯑꯗꯨꯁꯨ ꯑꯁ ꯋꯥꯠꯂꯤꯅ ꯀꯣꯅ ꯑꯗꯨꯝ ꯑꯣꯛꯇꯣ ꯕꯣꯔꯣꯒꯨꯝꯕ ꯑꯃꯨꯛ ꯆꯠꯂꯗꯤ ꯑꯗꯨ
ꯑꯣ ꯍꯣꯔꯦꯟꯅ ꯇꯧꯔꯛꯀꯦ ꯑꯗꯨꯗꯤꯀꯣ ꯍꯣꯔꯅ ꯇꯧꯔꯛꯀꯦ ꯀ ꯎꯝ ꯐꯝ